ꯑꯣ
ꯇꯥꯕ꯭ꯔꯣ
ꯇꯥꯏ ꯇꯥꯏ
ꯀꯩꯗꯧꯔꯤꯅꯣ
ꯎꯝ ꯀꯩꯝ ꯇꯧꯗꯦ ꯁꯨꯝ ꯐꯝꯃꯝ ꯕꯅꯤ ꯅꯪꯗꯤ
ꯀꯔꯤ ꯇꯧꯋꯦ ꯍꯥꯏꯕ
ꯀꯩꯝ ꯇꯧꯗꯤꯌꯦ ꯁꯨꯝ ꯐꯝꯃ ꯂꯩꯌꯦ ꯍꯥꯏꯕ
ꯑꯁ ꯑꯩꯁꯨ ꯇꯨꯝꯃꯒ ꯂꯩꯕꯅꯦ ꯑꯁ ꯉꯁꯥꯏ ꯅꯪ ꯅꯪꯒꯤ ꯀꯣꯜꯗꯣ ꯈꯪꯍꯧꯗ꯭ꯔꯦꯅꯦ
ꯎꯝ ꯌꯥꯝ ꯇꯨꯝꯃꯦꯀꯣ ꯊꯕꯛ ꯊꯕꯛ ꯂꯩꯇꯦ ꯌꯥꯝ ꯅꯨꯡꯉꯥꯏ
ꯎꯝ ꯍꯧꯖꯤꯛꯀꯥꯟ ꯈꯔ ꯏꯁꯥꯁꯦ ꯈꯔ ꯂꯦꯝꯈ꯭ꯔꯦ ꯈꯔ ꯐ꯭ꯔꯤ ꯑꯣꯏꯕꯀꯣ ꯍꯧꯖꯤꯛꯀꯥꯟ ꯍꯧꯖꯤꯛ ꯀꯥꯟꯗ ꯈꯔ ꯐꯔ꯭ꯤ ꯑꯣꯏꯕꯒꯤ ꯈꯔ ꯅꯨꯡꯉꯥꯏ ꯊꯕꯛꯁꯨ ꯂꯩꯇꯦ
ꯎꯝ ꯊꯥꯛꯇ ꯇꯥꯔꯔꯕꯕꯣ
ꯎꯝ ꯆꯥꯔꯦ
ꯑꯦ
ꯑꯁ ꯁꯤꯝꯄꯜ ꯏꯟꯁꯥꯡ ꯉꯁꯤꯗꯤ ꯌꯥꯝ ꯍꯥꯎꯗꯦꯗ ꯆꯤꯡꯒꯤ ꯃꯅꯥ ꯃꯁꯤꯡꯗꯣ ꯈꯔ ꯑꯗꯨꯝ ꯆꯥꯏꯗ
ꯃꯥꯅ ꯑꯗꯨꯅ ꯍꯦꯅ ꯍꯥꯎꯒꯩꯅꯣ ꯍꯋꯥꯏꯒꯤ ꯃꯅꯥꯗꯨꯁꯨ ꯍꯥꯎꯋ ꯅꯦ ꯆꯝꯐꯨꯠ ꯇꯧꯔꯒ ꯃꯣꯔꯣꯛ ꯃꯦꯠꯄ ꯌꯥꯎꯔꯅꯤ ꯀꯥꯡꯉꯧ ꯌꯥꯎꯔꯅꯤ ꯍꯥꯎꯔ
ꯎꯝ ꯏꯠ ꯑ ꯋꯦꯗꯔꯁꯦ ꯀꯃꯥꯏꯅ ꯇꯧꯕ꯭ꯔꯣ ꯅꯣꯏꯔꯣꯝꯗꯗꯤ
ꯑ ꯁꯥꯕꯅ ꯁꯤꯤꯗ ꯑꯣꯏꯔꯦ ꯃꯟꯗ ꯑꯣꯏꯣꯔꯦ
ꯑꯩꯈꯣꯏꯒꯤ ꯖꯒꯥꯁꯤꯗꯗꯤ ꯉꯁꯤ ꯋꯦꯗꯔꯁꯦ ꯈꯔ ꯈꯔ ꯅꯣꯡ ꯃꯝꯕꯒꯤꯀꯣ ꯈꯔ ꯅꯨꯡꯉꯥꯏꯅꯦ
ꯅꯨꯡ ꯁ ꯁꯥꯏꯗ ꯍꯨꯃꯥꯡꯒꯜ ꯗ꯭ꯔꯣ ꯗ꯭ꯔꯣ ꯇꯥꯔꯤꯅꯦ
ꯑꯥ
ꯍꯨꯃꯥꯡꯒ ꯌꯥꯝ ꯁꯧꯋꯦ ꯍꯥꯏꯕ
ꯎꯝ ꯑꯁ ꯃꯄꯥꯟ ꯉꯁꯥꯏꯗꯤ ꯌꯥꯝ ꯁꯥꯔꯝꯕꯅꯦ ꯍꯧꯖꯤꯛꯇꯤ ꯈꯔ ꯅꯣꯡꯃꯝꯕꯒꯤ ꯈꯔ ꯅꯨꯡꯉꯥꯏ ꯑꯁ ꯉꯁꯥꯏ ꯑꯁ ꯃꯄꯥꯟ ꯊꯣꯛꯎꯕꯗꯒꯤ ꯑꯩꯁ ꯌꯥꯝ ꯁꯥꯕꯅ ꯏꯁꯥꯁꯦ ꯕꯔꯟ ꯑꯣꯏꯗꯧꯔꯤꯅꯤ ꯁꯃꯟ ꯃꯅ
ꯁꯥꯏꯦ ꯌꯥꯝ ꯌꯥꯝ ꯋꯥꯏꯗ ꯁꯕꯁꯨ ꯏꯪ ꯋꯤꯟꯇꯔꯗꯁꯨ ꯋꯤꯟꯇꯔꯗꯨꯁꯨ ꯅꯨꯡꯉꯥꯏꯇꯦꯗ ꯑꯩꯗꯤ ꯋꯤꯟꯇꯔ ꯄꯥꯝꯗꯦ ꯁꯝꯃꯔꯁꯨ ꯄꯥꯝꯗꯦ
ꯎꯝ
ꯃꯌꯥꯏꯒꯤꯗ ꯄꯥꯝꯃꯦ ꯌꯥꯝ ꯁꯥꯕ ꯅꯠꯇꯕ ꯌꯥꯝ ꯏꯪꯕ ꯅꯠꯇꯕ ꯍꯧꯖꯤꯛꯀꯥꯟ ꯀꯩꯝ ꯇꯧꯗꯦꯗ ꯁꯨꯝ ꯐ꯭ꯔꯤꯗ ꯂꯩꯌꯦ
ꯎꯝ
ꯅꯪꯗꯤ
ꯑꯁ ꯑꯩꯁꯨ ꯍꯧꯖꯤꯛꯀꯥꯟ ꯐ꯭ꯔꯤꯗ ꯂꯩ ꯍꯥꯏꯕ ꯇꯥꯔꯦꯅꯦ ꯅꯣꯏ ꯀꯥꯡꯕꯨꯁꯦ ꯑꯣ ꯎꯗꯕ ꯀꯨꯏꯕ ꯀꯥꯟꯗ ꯀꯩꯅꯣ ꯃꯦꯆꯣꯔ ꯑꯣꯏ ꯂꯩꯔꯝꯃꯤꯅꯦ
ꯅꯍꯥꯟꯋꯥꯏ ꯅꯍꯥꯟꯋꯥꯏ ꯁ꯭ꯀꯨꯜ ꯀꯥꯕ ꯃꯇꯝꯗꯗꯤ ꯌꯥꯝ ꯑꯉꯥꯡ ꯑꯣꯏꯔꯒ ꯎꯕꯅꯦꯕꯣ ꯖꯤꯀꯥꯦ
ꯇ꯭ꯔꯨꯕꯤꯤ
ꯄꯤꯛꯊꯣꯛ ꯄꯤꯛꯄꯁꯤ ꯁꯨꯃꯥꯏꯅ ꯎ ꯍꯧꯖꯤꯛꯀꯥꯟꯗꯤ ꯄꯥꯈꯪ ꯂꯩꯁꯥ ꯐꯥꯔ ꯂꯩꯔꯝꯃꯤ
ꯑꯝ ꯃꯤꯅꯤꯅ ꯐꯔꯀꯅꯤ
ꯑꯍꯥꯎ ꯑꯍꯥꯎꯕ ꯌꯥꯝ ꯆꯥꯕꯅꯤꯅ
ꯑꯥꯎ ꯍꯥꯎꯕꯗꯤ ꯌꯥꯝ ꯆꯥꯗꯦꯗ ꯆꯝꯐꯨꯠꯅ ꯑꯌꯥꯝꯕ ꯆꯥꯏ
ꯍꯥꯎ ꯌ ꯌꯥꯝ ꯆꯥꯗꯅꯤ ꯅꯕꯅꯣ
ꯑꯍꯥꯎꯕ ꯆꯥꯗ꯭ꯔꯦ ꯍꯋꯥꯏ ꯆꯝꯐꯨꯠ ꯍꯋꯥꯏ ꯆꯝꯐꯨꯠ ꯇꯧꯔ ꯂꯩꯔꯅꯤ
ꯀꯔꯤ ꯀꯔꯤ ꯇꯧ ꯀꯔꯤ ꯀꯔꯤ ꯊꯕꯛ ꯇꯧꯕ꯭ꯔꯥ ꯍꯧꯖꯤꯛꯀꯥꯟ
ꯊꯕꯛ ꯇꯧꯗꯦ ꯊꯕꯛ ꯇꯧꯗꯕ ꯀꯨꯏꯔꯦ ꯑꯩ
ꯎꯝ
ꯐꯤꯗ ꯂꯩ
ꯁꯤꯗ ꯂꯩꯕꯁꯦ ꯀꯌꯥꯝ ꯀꯨꯏꯔꯦꯍꯦ
ꯀꯨꯏ ꯀꯨꯏꯔꯦ ꯈ ꯀꯨꯏꯔꯦ
ꯎꯝ ꯅꯣꯏꯒꯤ ꯅꯣꯏꯒꯤ ꯀꯪꯒꯨ ꯀꯥꯡꯕꯨꯁꯤꯗ ꯌꯥꯝ ꯑꯣꯏꯅꯦ
ꯑꯣ ꯂꯩꯕꯅꯦ
ꯎꯄꯥꯡꯒꯨꯝꯕꯨ ꯌꯥꯝ ꯎꯑꯦ
ꯎꯝ
ꯀꯗꯥꯏ ꯀꯗꯥꯏꯗꯅꯣ ꯑꯗꯨꯝ ꯎꯕꯅꯦ ꯃꯔ ꯑꯩꯅ
ꯑꯩꯁꯨ ꯃꯔꯛ ꯃꯔꯛꯇ ꯅꯪ ꯎꯕ ꯎꯋ
ꯑꯩꯅ ꯊꯕꯛ ꯑꯩꯅ ꯆꯠꯊꯣꯛ ꯆꯠꯁꯤꯟ ꯇꯧꯕꯗ ꯎꯕ ꯐꯪꯉꯦꯕꯀꯣ
ꯎꯝ
ꯑꯁ ꯅꯅꯨꯡꯊꯤꯟ ꯑꯗꯨꯀꯥꯟ ꯊꯕꯛꯁꯨ ꯂꯩꯇꯦ ꯇꯨꯝꯕ ꯆꯥꯕ ꯊꯛꯄꯁꯤꯅ ꯂꯣꯏꯔꯤꯅꯤ
ꯑꯗꯨꯅꯕꯨ ꯍꯦꯟꯅ ꯅꯨꯡꯉꯥꯏꯔꯦ ꯀꯩꯅꯣ
ꯅꯨꯡꯗꯥꯡ ꯑꯃꯨꯛ ꯅꯨꯡꯗꯥꯡ ꯇꯥꯔꯗꯤ ꯑꯃꯨꯛꯀ ꯕꯣꯜ ꯌꯦꯡ ꯅꯤ ꯑꯗꯨꯒ ꯑꯃꯨꯛꯀ ꯊꯦꯡꯅ ꯍꯧꯒꯠꯀꯅꯤ ꯑꯩꯒꯤ ꯑꯩꯗꯤ ꯁꯞꯄꯣꯔꯇꯔ ꯌꯥꯝꯃꯤꯗ
ꯑꯣ ꯀꯅꯥ ꯀꯅꯥ
ꯑꯁꯤ ꯌꯥꯃꯤ ꯑꯁ ꯁꯨꯝ ꯀꯨꯏꯅ ꯐꯣꯟ ꯇꯧꯕꯁꯤꯗꯒꯤꯔ ꯆꯥꯛ ꯂꯥꯝꯁꯤꯜꯂꯛꯏꯅꯦ
ꯑꯦ ꯍꯧꯖꯤꯛꯇꯕꯨ ꯇꯧꯔꯛꯇ ꯉꯥꯏꯔꯤ
ꯁꯥꯏ ꯑꯦꯁ ꯑꯩꯒꯤ ꯃꯔꯨꯞ ꯑꯃꯒ ꯊꯋꯥꯒ ꯃ ꯆ ꯕꯣ ꯀꯣ
ꯑ ꯆꯥꯡꯉꯥꯏꯕꯤꯌꯣꯀꯣ
ꯎꯝ ꯅꯦꯠꯋꯥꯛꯛꯁꯦ ꯏꯌꯥ ꯈꯔ ꯅꯨꯡꯉꯥꯏꯗꯕꯅꯤ ꯍꯧꯖꯤꯛꯀꯥꯟꯗꯤ
ꯑꯥ ꯐꯥꯏꯚ ꯖꯤꯗꯤ ꯐꯪꯉꯦꯕ ꯑꯗꯨꯒ ꯇꯠꯂꯦ ꯆꯞꯄꯦ ꯌꯥꯝ ꯅꯨꯡꯉꯥꯏꯇꯦ ꯑꯣ ꯍꯥꯏꯔꯛꯑꯣ ꯌꯥꯔꯦ
ꯎꯝ ꯅꯦꯠꯋꯔꯥꯛꯛꯁꯦ ꯈꯔ ꯈꯔ ꯑꯗꯨꯝ ꯇꯧꯕꯅꯦꯕꯀꯣ
ꯎꯝ ꯑꯗꯨꯅ ꯋꯥꯏꯐꯥꯏ ꯑꯗꯨꯝ ꯁꯝꯕꯅꯦ ꯅꯦꯋꯥ
ꯅꯣꯡ ꯅꯣꯡꯃꯃ ꯒꯤ ꯑꯣꯏꯔ ꯃꯝꯕꯒꯤ ꯋꯦꯗꯔ ꯈꯔ ꯅꯨꯡꯉꯥꯏꯇꯕꯒꯤ ꯑꯣꯏꯔꯝꯃꯤꯅꯦ ꯀꯩꯅꯣꯅꯦ
ꯅꯠꯇꯦ ꯋꯦꯗꯔ ꯅꯣꯡꯃ ꯑꯗꯨ ꯇꯧꯗ꯭ꯔꯁꯨ ꯅꯨꯡꯁꯥ ꯁꯥꯔꯁꯨ ꯑꯃ ꯑꯣꯏꯔꯁꯨ ꯍꯟꯗꯛ ꯅꯦꯠ ꯈꯔ ꯅꯨꯡꯉꯥꯏꯇꯦ
ꯀꯣꯏꯕ ꯆꯠꯄ꯭ꯔꯥ ꯅꯣꯏ ꯀꯥꯡꯕꯨ
ꯀꯣꯏꯕꯨ ꯆꯠꯇꯕꯨꯣ ꯀꯨꯏꯔꯦꯗ
ꯑꯁ ꯆꯂꯨꯅꯦ ꯋꯥꯀꯤ ꯋꯥꯀꯤꯡ ꯑꯣꯕꯗꯤ ꯋꯥꯋꯥꯛꯀꯤꯡꯒꯨꯝꯕꯗꯤ ꯆꯠꯄ꯭ꯔꯣ
ꯗꯨꯀꯥꯟ ꯊꯣꯛꯄꯗꯣ ꯋꯥꯀꯤꯅꯦ
ꯑꯁ ꯑꯗꯨꯗꯤ
ꯀꯌꯥ ꯊꯣꯛꯅꯤꯡꯒꯦꯗ ꯑꯩꯗꯤ ꯋꯥꯏ ꯐꯃꯨꯡꯗ ꯍꯤꯞꯄꯒ ꯐꯣꯟ ꯃꯦꯠꯂ ꯂꯩꯕꯅ ꯍꯦꯟꯅ ꯅꯨꯡꯉꯥꯏ ꯄꯨꯛ ꯊꯜꯂꯗꯤ ꯌꯥꯔꯦ
ꯋꯥꯔꯤꯁꯦ ꯅꯨꯡꯉꯥꯏꯈ꯭ꯔꯦꯅꯦ
ꯑ ꯃꯄꯥꯟ ꯀꯌꯥ ꯊꯣꯛꯅꯤꯡꯗꯦ ꯑꯩ
ꯍꯥꯎ ꯍꯥꯎꯕ ꯌꯥꯝꯅ ꯆꯑꯣ
ꯄꯤꯔꯛꯑꯣ
ꯏꯁꯥ ꯐꯅꯕ ꯍꯣꯏ ꯃꯁꯥ ꯃꯁꯥꯅ ꯂꯩꯔ ꯆꯥꯕ ꯇꯥꯏꯅ
ꯍꯨꯏ ꯅꯥꯏꯠ ꯃꯥꯡꯕ ꯂꯩꯕꯔꯥ ꯀꯥꯏꯒꯤ ꯇꯧꯅꯦ
ꯏꯁꯥ ꯃꯁꯥꯅ ꯏꯁꯁꯥ ꯃꯁꯥꯅ ꯂꯧꯔꯒ ꯆꯥꯕ ꯇꯥꯕꯅꯤ
ꯃꯤꯅ ꯂꯩꯕꯤꯕ ꯑꯗꯨ ꯍꯥꯎꯋꯦꯒꯦꯅꯨ
ꯎꯝ ꯍꯥꯎꯗꯤ ꯍꯥꯎ ꯑꯍꯥꯎꯕ
ꯑꯩꯈꯣꯏꯒꯤ ꯅꯪꯗꯤ ꯑꯩꯒꯤ ꯁꯤꯅꯤꯌꯔꯅꯦ ꯑꯗꯨꯅ ꯅꯪꯒꯤ ꯖꯨꯅꯤꯌꯔꯒꯤ ꯅꯨꯡꯁꯤꯕꯤꯗꯨꯅ ꯁꯤ ꯇꯥꯔꯣꯒ ꯍꯥꯏꯕꯤꯔꯛ ꯄ ꯌꯥꯕꯗꯨꯕꯨꯣ
ꯑꯗꯨꯒꯤꯁꯨ ꯃꯇꯝ ꯂꯥꯛꯈꯤꯅꯤ
ꯀꯅꯥ ꯈꯪꯉꯦ ꯃꯇꯝꯗꯣ ꯊꯦꯡꯅꯔꯛꯇ꯭ꯔꯗꯤ
ꯑꯔꯦ ꯀꯥꯏꯗꯤ ꯊꯦꯡꯅꯅꯤ ꯊꯦꯡꯅꯅꯤ ꯑ ꯑꯁ ꯕꯣꯔꯤꯡ ꯑꯃ ꯆꯨꯅꯤ ꯍꯧꯖꯤꯛꯀꯥꯟꯁꯦ ꯑꯁ ꯅꯨꯡꯊꯤꯜꯗ ꯅꯨꯡꯊꯤꯟꯗꯗꯤ ꯀꯩꯝ ꯇꯧꯅꯤꯡꯉꯥꯏ ꯂꯩꯇꯦ ꯑꯗꯨꯅ ꯑꯁ ꯕꯣꯔꯤꯡ ꯆꯨꯕꯁꯤꯗꯤ
ꯁꯤꯡꯖꯨ ꯁꯤꯡꯖꯨ ꯁꯦꯝꯃꯒ ꯆ
ꯁꯨ ꯇꯜꯂꯤꯅꯤ ꯉꯁꯤ ꯑꯩꯒꯤ ꯑꯩ ꯀꯩꯅꯣ ꯃꯐꯝ ꯑꯃꯗ ꯀꯣꯏꯕ ꯆꯠꯄꯀꯣ
ꯎꯝ
ꯑꯗꯨꯝ ꯕꯣꯔꯤꯡ ꯌꯥꯝ ꯆꯨꯅ ꯍꯧꯖꯤꯛꯇꯤ ꯄꯊꯥ ꯑꯔꯔꯤꯕ ꯀꯣ ꯄꯣꯊꯥꯔ ꯂꯩ ꯍꯝ ꯎꯝ
ꯑꯣꯊꯥꯎ ꯄꯊꯥꯎ
ꯄꯊꯥ ꯄꯊꯥ ꯃꯥꯟꯕꯤꯒ ꯑꯣꯏꯖꯂꯥ
ꯎꯝꯝ ꯋꯥ ꯄ
ꯏꯁꯥꯒꯤ ꯋꯦꯠ ꯍꯦꯟꯒꯠꯄꯁꯤꯅ ꯍꯦꯟꯒꯠ
ꯎꯝ ꯅꯣꯏꯅ ꯍꯦꯟꯒꯠꯄ ꯑꯩꯅ ꯍꯦꯟꯒꯠꯇ꯭ꯔꯦ ꯁꯤꯕꯣꯝꯁꯨ ꯂꯥꯎꯒꯅꯤ ꯆꯥꯕꯗꯤ ꯌꯥꯝ ꯆꯥꯒꯅꯤ ꯅꯣꯡꯣꯏꯔꯇꯦ
ꯑꯣ ꯅꯣꯏ ꯃꯇꯝ ꯂꯥꯛꯀꯅꯤꯗ ꯎꯝ
ꯑꯗꯨꯕꯨ ꯍꯥꯏ ꯁ꯭ꯀꯨꯜꯗꯒꯤ ꯈꯪꯉꯤꯗꯨꯅꯦ ꯑꯩꯗꯤ ꯌꯥꯝ ꯅꯣꯏꯕ ꯃꯤ ꯅꯠꯇꯦ
ꯎꯝ ꯍꯥ ꯥ ꯇꯥꯕ꯭ꯔꯣ
ꯇꯌꯦ ꯇꯌꯦ
ꯎꯝ ꯎꯝ ꯑꯁ ꯕꯣꯔꯤꯡ ꯆꯨꯃꯟꯕꯁꯤꯅ ꯑꯁ ꯂꯣꯏꯔꯤꯅ
ꯎꯝ ꯕꯣꯔꯤꯡ ꯇꯨꯔꯗꯤ ꯃꯄꯥꯟꯗ ꯀꯨꯗꯦꯟ ꯇꯦꯜꯂꯣ ꯀꯣꯏ ꯂꯥꯛꯑꯣ ꯂꯥꯛꯑꯣ ꯕꯔꯤꯡ ꯆꯨꯋꯦ ꯀꯅꯥꯅꯣꯗ ꯍꯂꯣ ꯑꯣ ꯄꯨꯟꯅ ꯍ ꯀꯥꯏꯅ
ꯈꯔ ꯑꯁ ꯃꯐꯝ ꯑꯃ ꯐꯖꯕ ꯃꯐꯝ ꯑꯃ ꯂꯩꯗꯤ ꯑꯁ ꯅꯨꯡꯉꯥꯏꯗꯅꯤꯅ ꯃꯥ ꯏꯩꯅ ꯄꯣꯊꯥꯅꯕ
ꯁ꯭ꯂꯣꯕꯕꯨꯛꯛꯇꯁꯨꯅꯅꯨꯡꯉꯥꯏꯅꯤꯌꯦ ꯅꯨꯡꯁꯤꯠꯁꯤꯂ ꯑꯅꯤ ꯑ
ꯎꯝ ꯑꯗꯨꯁꯨ ꯑꯣꯏꯗꯤ ꯑꯣꯏꯦ ꯍꯧꯖꯤꯛꯀꯥꯟ ꯀꯀꯩ ꯀꯔꯤ ꯀꯔꯤ ꯆꯥꯔꯒ ꯂꯩꯔꯦ ꯅꯣꯏ
ꯑꯈꯣꯏ ꯍꯟꯗ
ꯍꯟꯗꯛꯇꯤ ꯍꯟꯗꯛꯁꯦ ꯀꯩꯅꯣ
ꯀꯩ
ꯃꯅꯥ ꯃꯁꯤꯡ ꯌꯥꯝ ꯄꯥꯟꯕ ꯃꯇꯝꯅꯤꯅꯦ ꯑꯥꯎ ꯍꯥꯎꯕ ꯆꯥꯔꯝꯅꯤꯅꯦ
ꯑ ꯃꯄꯥꯟ ꯊꯣꯛꯇꯦꯗ ꯗꯨꯀꯥꯟ ꯊꯣꯛꯇꯦꯗ ꯑꯗꯨꯅ ꯑꯕ ꯆꯥꯂꯦꯗ ꯏꯔꯣꯝꯕ ꯅꯠꯇ꯭ꯔꯒꯅ ꯍꯋꯥꯏ ꯊꯣꯡꯕ ꯁꯤꯡꯖꯨ ꯆꯥꯕ ꯌꯦꯔꯨꯝ ꯀꯥꯡꯉꯧ ꯇꯧꯕ ꯑꯂꯨ ꯀꯥꯡꯉꯧ ꯇꯧꯕ ꯑꯣ ꯑꯗꯨ ꯆꯥꯏ
ꯎ
ꯊꯥꯎ ꯌꯥꯝ ꯆꯥꯏꯗ ꯑꯩꯗꯤ ꯊꯥꯎꯒ ꯃꯣꯔꯣꯛꯀ ꯌꯥꯝ ꯆꯥꯏ
ꯨꯏ ꯌꯥꯝ ꯑꯃ ꯁꯍꯅ ꯀꯧꯕ ꯐꯇꯕꯅꯦ
ꯍꯣꯏ ꯐꯠꯇꯦ ꯈꯪꯉꯁꯨ ꯀꯟꯇ꯭ꯔꯣꯜ ꯇꯧꯕ ꯍꯩꯗꯕ ꯐꯠꯇꯕ ꯄꯣꯠꯇꯣ ꯍꯦꯅ
ꯍ ꯀꯃꯥꯏꯅ ꯇꯧꯕ꯭ꯔꯥ
ꯇꯧꯋꯦ ꯐꯠꯇꯕ ꯄꯣꯠꯇꯣ ꯑꯣꯏꯕ ꯐꯠꯇꯦ ꯈꯪ ꯈꯪꯅ ꯆꯥꯕꯗꯣ ꯍꯦꯟꯅ ꯍꯥꯎꯕꯅꯦ ꯃꯣꯔꯣꯛ ꯃꯣꯔꯣꯛ ꯌꯥꯎꯗ꯭ꯔꯔꯤꯁꯨ ꯆꯥꯕ ꯍꯩꯇꯦ ꯆꯪꯗ꯭ꯔꯦ
ꯎ ꯁꯨꯃꯥꯏꯅ ꯇꯧꯕ ꯃꯤꯁꯨ ꯌꯥꯝ ꯂꯩꯗ
ꯎꯝ ꯁꯃꯣꯔꯣ ꯌꯥꯝ ꯆꯥꯏ ꯑꯩꯗꯤ ꯑꯁꯥꯕ ꯌꯥꯝ ꯆꯥꯏ
ꯎꯝ ꯎꯝ ꯃꯔꯛ ꯃꯔꯛꯇꯗꯤ ꯀꯣꯏꯕ ꯆꯟꯃꯤꯟꯅꯁꯤꯅꯦ
ꯆꯠꯁ ꯍꯣꯏ
ꯃꯐꯝ ꯃꯐꯝ ꯑꯃꯗ ꯐꯖꯕ ꯃꯐꯝꯗ ꯑꯃ ꯌꯥꯝ ꯄꯤꯁ ꯑꯣꯏꯅ ꯆꯠꯅꯕꯀꯣ
ꯍꯣꯏ
ꯃꯔꯛ ꯃꯔꯛꯇꯗꯤ ꯋꯥꯋꯥꯛꯀꯤꯡ ꯆꯠꯄ꯭ꯔꯥ ꯅꯣꯏꯒꯕꯨ
ꯆꯠ ꯑ ꯆꯠꯗꯦꯕ
ꯁꯠ꯭ꯔꯁꯦ ꯎꯅꯤ ꯍꯥꯏ
ꯋꯥꯏꯑꯦꯗ ꯆꯠꯅꯤꯡꯗꯦ ꯅꯍꯥꯟ ꯋꯥꯋꯀꯤꯡ ꯆꯠꯂꯦ ꯑꯁ ꯈꯨꯋꯥ ꯑꯃꯅꯦ
ꯎꯝ ꯀꯥꯏ ꯀꯥꯏꯗꯅꯣ ꯆꯦꯟ ꯆꯣꯡꯕ ꯇꯧꯒꯗꯕꯅꯤ
ꯁꯇꯦ ꯆꯣꯡꯕꯗꯤ ꯉꯝꯃꯔꯣꯏ ꯇꯧꯗ꯭ꯔꯁꯨ ꯌꯥꯅꯤ ꯑꯩꯗꯤ ꯅꯨꯡꯁꯤꯈ꯭ꯔ ꯀꯜꯂꯗꯤ ꯑ ꯏꯗꯣꯣꯔ
ꯃꯒꯗꯤ ꯑꯣꯏꯔꯝꯣꯏꯗ
ꯃꯥꯅꯦ ꯑꯗꯨꯃ ꯑꯣꯏꯔꯤꯅꯦ ꯍꯧꯖꯤꯛ ꯑꯩꯒꯤ ꯐꯤꯕꯝꯁꯦ ꯈꯪꯗꯦ ꯐꯖꯅ ꯆꯥꯔ ꯀꯣ
ꯐꯤꯕꯝꯁꯤ ꯌꯥꯝ ꯂꯨꯗꯧꯔꯤꯅꯦ ꯑꯗꯨꯗꯤ
ꯂꯗ ꯑꯣꯏꯔꯤ
ꯑꯗꯨꯒꯤ ꯐꯤꯕꯝ ꯌꯥꯎꯔꯤ ꯑ ꯑꯁ ꯌꯎꯗꯧꯔꯦ ꯀ
ꯏꯇꯣ